ꯇꯔꯕ
ꯍꯜꯂꯣ
ꯏꯁ ꯇꯨꯝꯕ ꯅꯨꯡꯉꯥꯏꯕ꯭ꯔꯣ ꯅꯪꯕ꯭ꯔꯣ
ꯎꯝ ꯈꯔ ꯈꯔꯗꯤ ꯇꯨꯝꯃꯦ ꯁꯤꯗ ꯑꯗ ꯑꯁ ꯐꯣꯟ ꯑꯌꯨꯛꯇ ꯂꯥꯛꯄꯒꯤ ꯁꯟ ꯇꯣꯝꯉꯗ ꯇꯔꯦꯠ ꯃꯈꯥꯏ ꯑꯗꯨꯋꯥꯏꯗ ꯄꯨꯡ ꯑꯃꯐꯥꯎꯂꯥꯏꯕ
ꯇꯔꯨꯛ ꯇꯔꯦꯠ ꯏꯁ ꯌꯥꯔꯦ ꯅꯪꯁꯨ ꯎꯝ ꯑꯗꯨꯃꯛ ꯀꯨꯏꯅꯦ ꯇꯨꯝꯅꯕ꯭ꯔꯣ ꯑꯩꯈꯣꯏꯗꯤ ꯄꯨꯡ ꯃꯉꯥꯗ ꯍꯧꯒꯠꯂꯒ ꯆꯥꯛ ꯊꯣꯡꯉꯦ ꯕ꯭ꯂꯥꯟꯀꯦꯠ ꯂꯣꯏꯅ ꯁꯨꯊꯣꯛꯑꯦ ꯆꯥꯛ ꯆꯥꯊꯣꯛꯈ꯭ꯔꯦ ꯑꯣꯐꯤꯁꯇ ꯗꯔ
ꯃꯥꯎꯧ ꯅꯍꯥꯗꯤ ꯃꯥꯜꯂꯅꯤ
ꯎꯝ ꯌꯥꯔ ꯃꯤꯁꯤ ꯋꯥꯗꯦꯁꯕꯤ ꯃꯔꯦꯁꯥꯕꯤ
ꯁꯤꯁ ꯈꯔ ꯂꯩꯔꯒ ꯍꯣꯡꯡꯂꯅꯤ ꯍꯥꯏꯅ ꯂꯩꯔꯕꯅꯤꯅ ꯄꯥꯎꯃꯤꯗꯤ ꯐꯖꯅ ꯄ꯭ꯔꯦꯛꯇꯤꯁ ꯇꯧꯔꯤꯅꯤ
ꯄ꯭ꯔꯦꯛꯇꯤꯁꯇꯤ ꯅꯍꯥꯟꯗꯒꯤ ꯂꯣꯏꯔꯝꯅꯤꯗ
ꯍꯝ ꯍ ꯍ
ꯍꯥ ꯆꯥꯛ ꯊꯣꯡꯗ꯭ꯔꯤꯕꯣ ꯅꯪꯗꯤꯦ ꯑꯗꯨꯗꯤ
ꯑꯥ ꯇꯣꯟ꯭ꯔꯤ
ꯆꯠ ꯎꯝ ꯉꯁꯤꯗꯤ ꯀꯗꯥꯏ ꯀꯗꯥꯏ ꯆꯠꯅꯤꯡꯉꯥꯏ ꯄ꯭ꯂꯥꯟ ꯂꯩꯒꯦ
ꯎꯝ ꯑꯩꯅ ꯍꯟꯖꯤꯟ ꯍꯟꯖꯤꯟ ꯍꯥꯏꯕꯗꯣ
ꯑꯥ ꯑꯥ ꯑꯗꯨꯗꯣ ꯇꯧꯕ ꯆꯠꯂꯅꯤ ꯍꯟꯗꯛꯇꯤꯁꯤꯗꯤ
ꯑꯗꯨ ꯇꯧꯔꯅꯤ
ꯇꯧꯔꯣ ꯇꯧꯔꯣ ꯇꯧꯈꯥꯏꯔꯣ ꯉꯁꯤꯗꯤ
ꯎꯝ
ꯉꯔꯥꯡ ꯅꯨꯃꯤꯗꯥꯡ ꯄꯨꯡ ꯑꯃ ꯇꯥꯒꯗꯧꯔꯦ ꯑꯩꯈꯣꯏ ꯑꯩꯒꯤ ꯏꯃꯅꯕ ꯅꯍꯥꯟ ꯑꯩꯉꯣꯟꯗ ꯁꯤꯗ ꯍꯥꯏꯔꯛꯄ ꯃꯤꯗꯣ ꯇꯧꯁꯦ ꯑꯌꯥ ꯇꯥꯎ ꯃꯥꯒꯤꯗꯨ ꯄꯨꯡ ꯑꯃ ꯌꯥꯎꯋꯤꯅꯦ ꯑꯩ
ꯎꯝ
ꯁꯤꯒꯦ ꯇꯧꯋꯦꯕ ꯑꯗꯨ ꯃꯥꯁꯨ ꯅꯨꯡꯉꯥꯏꯗꯕꯒꯤ ꯊꯝꯈ꯭ꯔꯣ ꯍꯥꯏꯌꯦꯕ ꯑꯗꯨ ꯑꯣꯏꯔꯁꯨ ꯑꯩꯁꯨ ꯅꯨꯡꯉꯥꯏꯇꯦ ꯅꯍ ꯃꯁꯥꯅ ꯃꯨꯠꯇꯕꯗꯣ ꯑꯩꯅ ꯑꯗꯨꯝ ꯇꯨꯝꯅꯤꯡꯉꯤ ꯍꯥꯏꯅꯕꯨꯊꯛꯇꯨꯗꯤ ꯃꯥꯅꯥ ꯑꯗꯨꯗ ꯇ ꯇ ꯗꯟꯋꯥꯅꯤ ꯏ ꯂꯤ ꯊꯗꯤ ꯅ ꯅꯁꯦ ꯑꯗꯨ ꯃꯥꯒꯤꯗꯨ ꯁꯥꯡꯕ ꯈꯛꯇ ꯑꯣꯏꯕꯅꯦ ꯈꯪꯕ꯭ꯔꯥ ꯃꯥꯒꯤꯁꯤ ꯄꯨꯡ ꯇꯔꯥꯋꯥꯏꯗ ꯑꯩꯉꯣꯟꯗ ꯈꯨꯝꯔꯛꯄꯅꯦꯕ ꯑꯗꯨꯒ ꯑꯩꯒꯤꯁꯨ ꯑꯃ ꯇꯧꯋꯦ ꯑꯗꯨꯒ ꯎꯝ ꯃꯥꯒꯤꯁꯨ ꯑꯃꯝ ꯑꯃꯨꯛꯀ ꯇꯧꯔꯈ꯭ꯔꯦꯕ ꯑꯗꯨꯒ ꯑꯗꯨꯁꯨ ꯃꯤꯅꯤꯠꯇꯨ ꯀꯨꯟ ꯋꯥꯏ ꯌꯥꯎꯋꯦꯕ ꯃꯥꯒꯤꯗꯣ ꯈꯪꯕ꯭ꯔꯥ ꯑꯗꯨꯒꯤ ꯑꯃꯨꯛꯀ ꯑꯩꯁꯨ ꯇꯧꯈ꯭ꯔꯦ ꯑꯃꯔꯛ ꯑꯗꯨꯒ
ꯎꯝ
ꯃꯥꯒꯤꯗꯨ ꯂꯥꯁꯇ ꯇꯧꯔꯈ꯭ꯔꯝꯅꯦꯕ ꯑꯗꯨꯗꯗꯤ ꯄꯨꯡ ꯑꯃ ꯌꯥꯎꯈ꯭ꯔꯕ
ꯑꯣ
ꯁꯤꯅꯤꯉꯥꯏ ꯇꯧꯔꯦ ꯀꯗꯥꯏꯗꯒꯤ ꯗꯨꯛ ꯃꯔꯛꯇꯗꯤ ꯐꯩ ꯃꯔꯛꯇꯗꯤ ꯐꯠꯇꯦꯗ ꯇꯥꯏꯃꯤꯡꯗꯨ ꯍꯥꯏꯕꯗꯤ ꯇꯥꯏꯃꯤꯡꯗꯨ ꯎꯝ ꯐꯠꯇ꯭ꯔꯗꯤ ꯄꯥꯝꯃꯨꯑꯦꯗꯅꯒꯣ ꯗ ꯑꯝ ꯑꯩꯅ ꯅꯍꯥꯟ ꯑꯩꯒꯤꯗꯤ ꯀꯔꯤꯁꯨ ꯐꯪꯗꯦ ꯀꯃꯥꯏꯟ ꯇꯧꯗꯣꯏꯅꯣ ꯍꯥꯏꯕ ꯗꯨꯒꯨꯝꯕ ꯅꯪꯒꯤꯗꯨ ꯑ ꯖꯤꯔꯣ ꯐꯪꯕ ꯈꯣꯏꯗꯨꯗ ꯌꯥꯎꯈ꯭ꯔꯕ ꯑꯣꯏꯔꯝꯒꯅꯤꯌꯦ
ꯍꯝ ꯑꯗꯣ ꯉꯁꯤꯗꯤ ꯀꯌꯥ ꯆꯪꯕ꯭ꯔꯣ ꯉꯁꯤ
ꯆꯥꯡꯗꯦꯍꯦ
ꯄ꯭ꯔꯣꯁꯦꯠ ꯑꯗꯨ ꯄ꯭ꯔꯣꯁꯦꯁ ꯑꯅꯧꯕ ꯑꯃꯨꯛ ꯊꯣꯛꯂꯑꯦꯕ
ꯑ ꯍꯣꯏ ꯍꯣꯏ ꯆꯪꯉꯦ ꯑꯩꯒꯤꯀꯣ ꯑꯅꯤꯒ ꯑꯍꯨꯝ
ꯂꯤꯁꯤꯡ
ꯎꯝ
ꯁꯤꯠꯁ ꯌꯥꯏ ꯀ
ꯑꯝꯍꯝ ꯌꯥꯔꯦ ꯉꯁꯤꯒꯤꯅ ꯅꯠꯊꯦ ꯉꯩ ꯑꯁꯤꯒꯤ ꯅꯠꯇꯦ ꯑꯩꯒꯤ ꯊꯥꯏꯅꯒꯤꯗꯣ
ꯑꯗꯨꯅꯦ
ꯑꯥ
ꯌꯥꯏ ꯑꯗꯣ ꯌꯥꯏꯅ ꯑ ꯑꯗꯣ ꯑꯃꯨꯛꯀ ꯇꯧꯒꯅꯤ ꯊꯥꯏꯅꯒꯤꯗꯨꯁꯨ ꯂꯣꯏꯗ꯭ꯔꯤ ꯀꯧꯇ꯭ꯔꯥ ꯁꯠꯄꯅꯦ ꯇꯧꯕ ꯒ꯭ꯌꯟ ꯇꯥꯕ꯭ꯔꯥ
ꯑꯥ ꯑꯥ ꯈꯔꯥ ꯋꯥꯠꯈꯤꯅꯦꯕ
ꯑꯥ ꯑꯃꯒꯁꯨ ꯑꯃꯨꯛ ꯂꯥꯛꯈꯤꯅꯤ
ꯑꯗꯨ ꯑꯩꯅ ꯅ ꯅꯪꯕꯨ ꯇꯧꯕꯗꯣ ꯍꯣ ꯍꯣꯏ
ꯑꯝ
ꯂꯥꯛꯇ꯭ꯔꯤ
ꯑꯣꯍꯣꯏ ꯑ ꯑꯗꯣꯒꯤꯗꯣ ꯃꯇꯦꯛ ꯑꯃꯗꯤ ꯂꯥꯑꯦ ꯑꯃ ꯒꯠ ꯈꯔꯒ ꯋꯥꯠꯂꯤꯌꯦ ꯍꯥꯏ ꯋꯥꯂꯝꯒꯅꯤ ꯈꯔꯒ ꯑꯩ ꯊꯥꯖꯩꯕ
ꯑꯥ
ꯑꯩꯒꯤꯁꯨ ꯑꯅꯤꯒ ꯇꯔꯨꯛ ꯀꯨꯝꯕ ꯂꯥꯛꯑꯦ
ꯑ ꯏꯁꯀ꯭ꯔꯤꯅꯤꯡꯖꯦ ꯑꯌ ꯊꯕꯣꯏ ꯆꯥꯛꯑꯦ ꯑꯁꯦꯌꯝ ꯃꯥꯅ ꯍꯦꯟ ꯅ ꯌꯥꯝꯈ꯭ꯔꯦ ꯀꯔꯤꯒ꯭ꯔꯥ ꯎꯝ ꯑ ꯍꯝ
ꯑꯗꯨꯒ ꯑꯩ ꯑꯃ ꯑꯃ ꯄꯥꯏꯌꯦꯅ ꯑꯃꯨꯛꯀ
ꯎꯝ
ꯑꯗꯨꯗꯁꯨ ꯆꯞ ꯃꯅꯥꯏ
ꯅꯪꯁꯤ ꯅꯩꯊꯔꯦꯅ
ꯍꯟꯗꯛꯀꯤꯁꯤꯗꯤ ꯃꯉꯥꯗꯤ ꯆꯪꯉꯛ
ꯌꯥꯝ ꯁꯥꯎꯅꯤꯡꯉꯦ ꯑꯩ ꯍꯣꯖꯤꯛꯇꯤ ꯁꯥꯎꯒꯗ ꯑꯖꯤꯒꯤꯗꯤ ꯀꯋꯥ ꯋꯥꯠꯂꯤꯒꯦ ꯅꯪꯗꯦ
ꯑꯥ ꯇꯔꯥꯅꯤꯊꯣꯏ ꯃ ꯃꯥꯅꯦ
ꯍꯝꯍꯝ ꯑꯩꯒꯤ ꯑꯩꯒꯤꯁꯨ ꯇꯔꯥꯗꯤ ꯌꯥꯎꯈ꯭ꯔꯦ ꯑꯌꯨꯛꯇ ꯃꯤ ꯑꯥ
ꯀꯩꯁꯨ ꯇꯧꯕ꯭ꯔꯣ
ꯎꯝ ꯑꯉꯥꯡ ꯃꯆꯥ ꯀꯔꯟ ꯌꯥꯝ ꯇꯥꯕ ꯑꯉꯥꯡ ꯂꯩꯌꯦ ꯑꯗꯨ ꯃꯥꯗꯣ ꯀꯣ ꯊꯔ ꯏꯆꯦ ꯏꯆꯦ ꯀ ꯊꯔꯒ ꯌꯥ ꯌꯥꯕ꯭ꯔꯥ ꯌꯥꯕ꯭ꯔꯥ ꯁꯤꯅꯦꯕ ꯑꯩ ꯆ ꯀꯟꯅ ꯊꯣꯡꯅꯑ ꯀꯩꯁꯨ ꯀꯥꯏꯗꯦ ꯃꯥꯕꯨ ꯈꯨꯝꯃꯗꯤ ꯑꯃꯗꯨ ꯌꯥꯝ ꯅꯦꯝꯃꯦꯕ ꯄꯪꯉꯥꯡ ꯉꯥꯡꯕꯒꯤꯀꯣ ꯈꯪꯕ꯭ꯔꯥ ꯑꯗꯨ ꯑꯉꯥꯡꯗꯣ ꯑꯗꯨꯗꯒꯤ ꯑꯩꯗꯣ ꯈꯨꯝꯗꯤ ꯈꯨꯝꯅꯤ ꯇꯔꯁꯨ ꯍꯥꯏꯥꯏ ꯅꯨꯡꯁꯤ ꯃꯥꯟꯈ꯭ꯔꯦ ꯀꯨꯝꯃꯁꯦꯅ ꯑꯩꯁꯨ ꯃꯥꯒꯤꯁꯨ ꯃꯥꯒꯤ ꯑꯍꯨꯝ ꯑꯩꯒꯤ ꯑꯅꯤ ꯈꯨꯝꯃꯦꯕ
ꯑꯥ
ꯑꯩꯒꯤꯗꯤ ꯈꯨꯨꯟ ꯂꯩꯔꯤꯀꯣ ꯑꯩꯗꯤ ꯇꯂꯨꯗꯦꯗ ꯃꯊꯥ ꯁꯥꯏ ꯌꯥꯝ ꯈꯨꯝꯈ꯭ꯔꯣꯀꯣ ꯃꯤꯕꯨ ꯀꯨꯝꯊꯣꯛꯈ꯭ꯔꯣ ꯑꯩꯕꯨ ꯈꯛꯇ ꯂꯧꯅꯤꯡꯉꯥꯏ ꯉꯥꯏꯔ ꯂꯩꯔꯝꯃꯣ ꯉꯁꯤ ꯍꯣꯔꯦꯟ ꯅꯨꯡꯊꯤꯟꯗꯣ ꯅꯪꯅ ꯊꯣꯛꯄ ꯇꯧꯕ ꯉꯥ ꯌꯥꯕ ꯃꯈꯩ ꯇꯧꯊꯣꯛꯑꯝꯃꯣ
ꯇꯧꯈꯣꯏꯌꯦ ꯇꯧꯒꯦꯔꯥ
ꯎꯝ ꯍꯣꯔꯦꯟꯗꯤ ꯅꯪꯒꯤ ꯂꯧꯔꯔꯣꯏ ꯑꯩ ꯑꯩꯕꯨ ꯑꯩꯒꯤ ꯈꯛꯇ ꯂꯧꯒꯗꯕꯅꯤꯅ ꯑꯩꯗꯤ ꯉꯁꯤꯗꯤ ꯌꯥꯝ ꯆꯤꯟꯒꯅꯦꯕ ꯅꯨꯡꯊꯤꯟꯗ ꯃꯇꯝ ꯂꯩꯔꯣꯏꯕ ꯑꯗꯨꯒꯤ
ꯑꯗꯣ ꯑꯩ ꯀꯃꯥꯏꯅ ꯋꯥꯠꯂꯤꯌꯦ ꯍꯥꯏꯕ ꯈꯪꯕ꯭ꯔꯥ ꯍꯥꯏꯕꯗ ꯀꯩꯅꯣ ꯑꯩ ꯑꯃ ꯄꯥꯏꯅꯥ ꯍꯧꯖꯤꯛ ꯄꯥꯏꯔꯤꯁꯦ
ꯎꯝ ꯎꯝ ꯎꯝ
ꯁꯤꯒꯤꯗꯣ ꯑꯝꯇ ꯇꯧꯗ꯭ꯔꯤꯕ ꯑꯗꯨꯒꯤꯅꯤꯅ
ꯎꯝ
ꯅꯨꯃꯤꯠ ꯑꯅꯤꯒꯨꯝꯕꯒꯤꯗꯤ ꯇꯧꯗ꯭ꯔꯦ ꯌꯥꯎ ꯌꯥꯎꯍꯟꯗꯦꯕꯀꯣ
ꯎꯝ ꯎꯝ
ꯇꯨ ꯊ꯭ꯔꯤ ꯒꯨꯝꯕꯁꯦ ꯑꯅꯤ ꯑꯍꯨꯝ ꯅꯨꯃꯤꯠ ꯑꯅꯤ ꯑꯍꯨꯝꯒꯤꯗꯤ ꯃꯣꯏ ꯂꯧꯗꯣꯏꯕ ꯃꯊꯪꯒꯤꯗ ꯑꯃꯨꯛ ꯇꯧꯔꯛꯄ ꯂꯥꯛꯀꯅꯦ
ꯎꯝ ꯑꯗꯨꯝ ꯃꯆꯦꯠ ꯃꯆꯦꯠ ꯂꯥꯛꯄ ꯁꯨꯕꯗꯤ ꯃꯌꯥꯝ ꯃꯌꯥꯝ ꯂꯥꯛꯄꯅ ꯐꯩꯗ
ꯍꯣꯏ ꯍꯣꯏ
ꯅꯪꯗꯤ ꯍꯟꯗꯛꯇꯤ ꯇꯔꯥꯗꯤ ꯁꯨ ꯍꯦꯟꯈ꯭ꯔꯅꯤꯅ ꯄꯨꯂꯞꯀꯤ ꯊꯥꯔ
ꯎꯝ ꯌꯧꯔꯣꯏ ꯍꯣꯏ ꯂꯥꯛ ꯀꯗꯧꯕꯁꯤꯡꯗꯣ ꯄꯥꯔꯗꯤ ꯍꯧꯖꯤꯛꯀꯤ ꯑꯣꯏꯅꯗꯤ ꯍꯧꯖꯤꯛ ꯄ꯭ꯔꯣꯁꯦꯁꯀ ꯅꯍꯥꯟ ꯂꯥꯛꯄꯗꯨꯒ ꯍꯥꯏꯔꯗꯤ ꯇꯔꯨꯛꯇꯤ ꯈꯔ ꯍꯦꯜꯂꯦ
ꯅꯍꯥꯟꯒꯤ ꯅꯍꯥꯟ ꯅꯪꯅ ꯐꯪꯈꯤꯕꯗꯨꯗꯤ
ꯅꯠꯇꯦ ꯅꯠꯇꯦ ꯑꯥ ꯅꯤꯄꯥꯟ ꯈꯔ ꯍꯦꯜꯂꯦꯕ
ꯎꯝ ꯅꯤꯄꯥꯟ ꯇꯔꯥꯗꯤ ꯁꯣꯏꯔꯔꯣꯏ ꯅꯪꯗꯤ ꯇꯔꯥ ꯍꯦꯜꯂꯅꯤ
ꯎꯝ
ꯎꯝ
ꯑꯣꯏꯒꯗꯕꯗꯤ ꯃꯥꯜꯂꯦ ꯑꯗꯣ ꯑꯁꯤꯒꯤꯗꯤ ꯇꯪꯈꯥꯏ ꯇꯪꯈꯥꯏꯅꯤꯅ ꯏꯃꯥꯟꯅꯕꯒ ꯑꯃꯨꯛ ꯌꯦꯟꯅꯗꯣꯏꯅꯦꯕ ꯑꯗꯨꯒꯤ ꯊꯥꯖꯗꯦꯗ
ꯑꯗꯨ ꯑꯣꯏꯔꯁꯨ
ꯃꯔꯤ ꯃꯔꯤꯒꯨꯝꯕ ꯂꯥꯛꯑꯗꯤ ꯍꯣꯏ ꯌꯦꯟꯅꯕ ꯌꯥꯏ ꯃꯔꯤꯒꯨꯝꯕ ꯂꯥꯛꯑꯗꯤ ꯇꯔꯥꯗꯤ ꯌꯧꯔꯣꯏ
ꯃꯔꯤ ꯂꯥꯛꯑꯗꯤ ꯋꯥ ꯑꯩꯒꯤꯗꯤ ꯀꯔꯤꯒꯤꯔꯥ ꯁꯤꯃꯨꯛ ꯈꯛꯇ ꯐꯪꯗꯨꯔꯤ ꯑꯗꯨꯗꯤ
ꯂꯥꯛꯀꯤ ꯅꯤꯗꯥ ꯂꯥꯛꯈꯤꯅꯤꯗꯥ
ꯑꯍꯨꯝꯒꯨꯝꯕꯗꯤ ꯌꯥꯎꯔꯗꯤ ꯐꯒꯗꯕꯅꯦ ꯁꯦꯡꯕꯗꯤ ꯎꯝ ꯀꯩꯁꯨ ꯀꯥꯏꯗꯦꯗꯥ
ꯂꯥꯈꯤꯅꯤꯗꯥ ꯀꯔꯤꯅꯣ
ꯑꯩꯒꯤꯗꯨꯗꯤ ꯑꯥ ꯀꯔꯤꯅꯣ ꯑꯥ ꯇꯔꯥꯅꯤꯊꯣꯏꯅ ꯌꯥꯝꯃꯦꯕ ꯈꯨꯝꯕꯗꯣ ꯑ ꯍꯟꯗꯛ ꯀꯤ ꯑꯁꯤꯅ ꯈꯔ ꯌꯥꯝꯗꯤ ꯌꯥꯝꯒꯗꯕ ꯃꯥꯜꯂꯦ ꯑꯩꯅ ꯑꯁꯤ ꯊꯕꯛ ꯂꯣꯏꯅ ꯂꯣꯏꯁꯤꯟꯕ ꯑꯗꯨꯒ ꯑꯩ ꯃꯤꯒꯤꯁꯨ ꯌꯥꯝ ꯂꯧꯋꯦꯅ ꯍꯟꯗꯛ ꯇꯤ ꯌꯥꯝ ꯍꯧꯖꯤꯛꯁꯦ ꯃꯤꯒꯤ ꯑꯦꯛꯁꯦꯞ ꯇꯧꯕꯅ ꯍꯦꯟꯅ ꯌꯥꯝꯃꯦꯕ ꯑꯩꯅ ꯇꯧ ꯁꯨꯔꯛꯄꯨꯗꯤꯀꯣ
ꯑꯥ ꯑꯗꯨꯒꯤꯅꯦ ꯑꯩꯗꯤ ꯑꯁ ꯐꯖꯅ ꯇꯧꯊꯣꯛꯄꯅꯤꯅ ꯑꯗꯨꯅꯤ
ꯎꯝ ꯅꯪꯒꯤꯁꯨ ꯌꯥꯝꯃꯅꯤ ꯑꯩꯅ ꯅꯪꯒꯤ ꯂꯣꯏꯣꯌꯔꯗꯤ ꯑꯩꯒꯤ ꯑꯁꯤꯃꯨꯛ ꯇꯧꯔꯛꯀꯗꯕꯗꯨꯣ ꯌꯦꯡꯉꯣ
ꯄ꯭ꯔꯣꯁꯦꯁ ꯑꯃꯗ ꯐꯣꯔꯇꯤ ꯐꯣꯔꯇꯤ ꯐꯤꯐꯇꯤ ꯑꯗꯨꯒꯨꯝꯕ ꯀꯣꯜ ꯇꯧꯋꯦ ꯑꯩ
ꯑꯥ
ꯍ ꯑꯩꯅ ꯇꯧꯕ ꯇꯔꯥꯃꯉꯥ ꯀꯨꯟ ꯑꯗꯨꯥꯏꯅ ꯇꯧꯕꯗ ꯃꯤꯅ ꯃꯤꯒꯤꯗꯣ ꯑꯗꯨꯝ ꯑꯌꯥꯝꯕ ꯂꯧꯋꯦꯕꯀꯣ ꯑꯩꯁꯨ
ꯑ
ꯃꯤꯒꯤꯅ ꯀꯨꯟꯃꯨꯛꯇꯤ ꯑꯗꯨꯝ ꯂꯧꯋꯦꯕ
ꯎꯝ
ꯉꯁꯤꯗꯤ ꯂꯣꯏ ꯁꯤꯟꯕ ꯌꯥꯔꯅꯤꯅ ꯅꯪꯒꯤꯗꯤ ꯑꯩꯒꯤꯗꯤ ꯍꯌꯦꯡ ꯊꯣꯛꯒꯗꯕ ꯃꯥꯜꯂꯦ
ꯍꯣꯏ ꯂꯣꯏꯁꯤꯟꯒꯦ ꯍꯥꯏꯔꯗꯤꯀꯣ
ꯎꯝ
ꯑ ꯌꯥꯗꯤ ꯌꯥ ꯍꯥꯏꯦꯗ ꯈꯥꯟꯗ꯭ꯔ ꯑꯩꯈꯣꯏꯅꯁꯤꯅꯤꯡꯉꯁꯨꯋꯥꯛ ꯅꯨꯡꯉꯥꯏꯇꯕꯒꯨꯝꯕ ꯑꯗꯨꯝ ꯇꯧꯋꯦꯅ
ꯎꯝ ꯑꯁꯦꯡꯕꯗꯤ ꯑꯌꯨꯛ ꯑꯁꯤꯒꯨꯝꯕꯗꯣ ꯑꯌꯨꯛꯀꯨꯝꯕ ꯃꯤ ꯌꯥꯝꯅ ꯆꯤꯟꯗꯕ ꯃꯇꯝꯗꯣ ꯅꯨꯡꯉꯥꯏꯕꯅꯦꯕ ꯍꯧꯖꯤꯛ ꯑꯩꯈꯣꯏꯅ ꯇ ꯑꯗꯨꯗꯤ ꯃꯤꯅ ꯌꯥꯝ ꯊꯕꯛ ꯂꯣꯏꯔꯒ ꯇꯧꯅꯔ ꯇꯧꯅꯔꯁꯦ ꯍꯥꯏꯕ ꯃꯇꯝꯅꯦꯕ ꯑꯗꯨꯗꯣ ꯑꯗꯨꯒꯤ
ꯎꯝ
ꯃꯣꯏꯒꯤ ꯑꯁꯤꯒꯨꯝꯕꯗꯤ ꯃꯤ ꯌꯥꯝꯃ꯭ꯔꯗꯤ ꯌꯥꯗꯦꯗꯅ ꯅꯨꯡꯉꯥꯏꯇꯦꯗꯅ ꯑꯗꯨꯒꯨꯝꯕ ꯇꯧꯋꯦꯕ
ꯈꯪꯗ꯭ꯔꯦꯗ
ꯑꯩꯒꯤꯗꯤ ꯀꯔꯤꯅꯣ ꯑꯃꯗꯨꯁꯨ ꯊꯝꯕ ꯌꯥꯏ
ꯏꯃꯥꯟꯅꯕꯁꯤꯡꯗ ꯍꯧꯖꯤꯛ ꯐꯥꯎꯕ ꯊꯥꯖꯗꯕꯅꯤꯅ ꯂꯥꯛꯑꯔꯣꯏ ꯂꯣꯏꯁꯤꯜꯂꯅꯤ ꯍꯥꯏꯅ ꯀ
ꯎꯝ
ꯑꯃꯗꯣ ꯑꯦꯃꯤꯟꯗꯣ
ꯎꯝ
ꯃꯣꯏꯒꯤ ꯀꯝꯄꯅꯤꯗ ꯑꯗꯨꯝ ꯊꯕꯛ ꯇꯧꯕ ꯃꯥꯜꯂ ꯍꯟꯗꯛ ꯃꯔꯛꯀꯤ ꯍꯟꯗꯛ ꯃꯔꯛꯀꯤ ꯈꯛꯇ ꯅꯠꯇꯕꯀꯣ ꯇꯧꯔꯒ ꯃꯥ ꯑꯦꯝ ꯕꯤ ꯑꯦ ꯂꯣꯏꯔꯒ ꯇꯧꯕꯅꯤ ꯍꯥꯏꯕ
ꯎꯝ
ꯑ ꯉꯁꯥꯏꯗꯣ ꯑꯩ ꯇꯦꯛꯁ ꯃꯌꯥꯝ ꯊꯥꯕꯤꯕꯒꯤ ꯍꯧꯖꯤꯛ ꯂꯣꯏꯅ ꯍꯜꯂꯛꯑꯦ ꯇꯄꯤꯌ ꯌꯥꯏ ꯌꯥꯏ ꯍꯥꯏ
ꯀꯩꯅꯣ ꯌꯥꯕ